ꯎꯝ
ꯀꯩꯗꯧꯔꯤꯅꯣ
ꯐꯝꯃꯝꯕꯅꯦ
ꯀꯔꯤ ꯐꯝꯕ꯭ꯔꯣ ꯅꯪ
ꯑꯩ ꯃꯊꯥ ꯁꯥꯏꯗ
ꯑꯁ ꯅꯪꯁꯨ ꯃꯊꯥ ꯁꯥꯏꯌꯦ ꯉꯥꯛꯇ ꯀꯩꯗꯧꯔꯦ ꯃꯨꯛ
ꯐꯨꯔꯗꯤ ꯀꯩꯅꯣ ꯆꯠꯈꯠꯂꯛꯇꯕꯩꯅꯤꯅꯦ
ꯎꯝ ꯑꯗꯨ ꯀꯩꯅꯣ ꯑꯣꯏꯗꯣꯏꯅꯦ ꯀꯩꯅꯣ ꯇꯧꯑꯣ ꯍꯥꯏꯗꯤ ꯂꯣꯏꯅ ꯅꯧꯅ ꯑꯃꯨꯛ ꯀ ꯂꯧꯊꯣꯛꯑꯣ
ꯎꯝ ꯃꯊꯟꯗ ꯄꯪꯆꯠ ꯆꯠꯂꯦ ꯍꯥꯏꯕ ꯐꯣꯟꯁꯦ
ꯃꯊꯟꯗ ꯄꯪꯆꯠ ꯆꯠꯂꯦ
ꯐꯣꯟꯅ ꯌꯥꯗꯕꯅꯦꯕ ꯐꯣꯟ ꯚꯦꯜꯂꯤꯗꯤꯗꯤ ꯂꯣꯏꯔꯕꯩ
ꯂꯣꯏꯔꯦꯍꯦ ꯅꯪꯒꯤꯖꯤꯁꯨ ꯑꯅꯧꯕ ꯂꯩꯔꯣ ꯄꯩꯁꯥ ꯌꯥꯝ ꯄꯥꯏꯔꯒ
ꯑ ꯄꯩꯁꯥꯄꯥꯏꯔꯦ ꯀꯗꯥꯏꯗꯩꯩ ꯄꯩꯁꯥ ꯄꯥꯏꯕꯅꯣ ꯏꯪꯂꯦꯟ ꯄꯣꯗꯣꯔꯦ ꯉꯁꯤ ꯕꯣꯜ
ꯎꯝ
ꯃꯤꯅ ꯒꯣꯜ ꯑꯃꯥ ꯆꯜ ꯂꯩꯔꯝꯃꯦꯕ ꯕꯦꯔꯥ ꯀꯥꯔꯦ
ꯎꯝ ꯀꯥꯅꯤ ꯅꯪ
ꯎꯝ ꯐꯨꯙꯔꯛꯑꯅꯤ ꯅꯪ ꯑꯗꯩꯩꯗꯤ
ꯎꯝ ꯅꯪ ꯉꯁꯤꯗꯤ ꯀꯅꯥ ꯀꯅꯥ ꯂꯩꯒꯦ
ꯉꯁꯤꯔꯥ
ꯎꯝ
ꯏꯪꯂꯦꯟꯒ ꯀꯣꯡꯒꯣꯒ ꯁꯥꯟꯅꯔꯤ ꯀꯟꯅ
ꯏꯪꯪꯂꯦꯟꯒ ꯀꯣꯡꯒꯣ ꯍꯥꯏꯕ ꯀꯅꯥ ꯀꯩꯅꯣ ꯀꯣꯡꯒꯣꯗꯤ ꯉꯁꯤ ꯈꯛꯇ ꯇꯥꯏꯌꯦ
ꯍꯣꯏ ꯅꯍꯥꯟ ꯄꯣꯔꯇꯨꯒꯜꯒ ꯁꯥꯟꯅꯕꯗ ꯄꯣꯔꯇꯨꯒꯜꯒ ꯗ꯭ꯔꯣ ꯇꯥꯕꯗꯣ ꯏꯪꯂꯦꯟꯗ ꯋꯥꯟ ꯖꯤꯔꯣ ꯆꯂꯦ ꯂꯤꯠ ꯇꯧꯔ ꯂꯩ ꯍꯧꯖꯤꯛ
ꯅꯪꯁꯨ ꯒꯦꯝꯗꯤ ꯐꯨꯠꯕꯣꯜꯗꯤ ꯌꯥꯝ ꯌꯦꯡꯉ ꯦꯍꯦ
ꯐꯨꯠꯕꯣꯂꯔꯅꯕꯨ ꯕꯣꯜ ꯌꯦꯡꯗ꯭ꯔꯗꯤ ꯀꯩꯅꯣꯅꯦ ꯀꯣꯛ ꯆꯥꯛꯄ꯭ꯔꯣ
ꯌꯦꯡꯅꯤꯉꯥꯏ
ꯑꯦꯞ ꯁꯤꯔꯦꯡꯗꯥꯏ ꯍꯥꯏꯗꯣ ꯇꯥꯔꯕꯣ ꯅꯪꯕꯣ
ꯀꯔꯤꯕ ꯍꯧꯖꯤꯛꯀꯤꯗꯀ
ꯇꯥꯏꯗ ꯅꯪꯁꯨ ꯑꯗꯨꯗꯤ ꯍꯥꯏꯃꯜꯂꯦꯗ
ꯑꯗꯨꯒ ꯍꯧꯖꯤꯛꯇ ꯑꯩꯈꯣꯏꯒꯤ ꯁꯛ ꯃꯥꯏ ꯌꯦꯡꯉꯛꯇꯕꯩ ꯑꯩꯈꯣꯏꯅ ꯂꯣꯏ ꯇꯣꯛꯊꯣꯛꯄꯅꯦ ꯄꯩꯁꯥꯒꯤ ꯃꯇꯥꯡꯅꯤ
ꯏꯁ ꯑꯗꯨꯝ ꯁꯥꯟꯅꯕ ꯌꯥꯗ꯭ꯔꯣ
ꯍꯧꯖꯤꯛ ꯂꯩꯔꯤꯁꯤꯡꯗꯣ ꯑꯈꯥꯡ ꯀꯟꯕꯁꯤꯡꯗꯤ ꯂꯩꯍꯧꯔꯤꯗꯣ ꯒꯩꯂꯥꯂꯣꯡ
ꯎ ꯅꯪ ꯀꯔꯤꯔꯣ ꯍꯥꯏꯔꯨꯅꯨ ꯌꯥꯔꯦ
ꯕꯔꯥꯅꯤꯍꯦ ꯅꯪꯁꯨꯀꯣ
ꯍꯦꯛꯇ ꯀꯥꯎꯕ ꯁꯥꯎꯅꯤꯡꯕꯒꯤ ꯍꯦꯛꯇ
ꯁꯥꯎꯒꯅꯨ ꯁꯥꯎꯒꯅꯨ ꯀꯔꯤ ꯁꯥꯎꯒꯦꯔꯣ
ꯁꯥꯔ ꯀꯩ ꯀꯥꯟꯗꯣꯏꯅꯣ ꯅꯠꯇ꯭ꯔꯥ
ꯎꯝ ꯁꯥꯎꯔ ꯀꯩ ꯇꯧꯗꯣꯏꯅꯣ ꯃꯇꯝ ꯃꯥꯡꯅꯕꯅꯦ
ꯑꯥ
ꯆꯥꯛ ꯆꯥꯗ꯭ꯔꯤ ꯍꯥꯏꯕ꯭ꯔꯣ ꯆꯥꯔꯦ ꯍꯥꯏꯕ꯭ꯔꯣ
ꯆꯥꯔꯦ ꯅꯪꯗꯤ ꯆꯥꯔꯕꯣ
ꯑꯩꯗꯤ ꯑꯩꯁꯨ ꯆꯥꯔꯦ ꯀꯔꯤ ꯌꯦꯟꯖꯥꯡꯅꯣ
ꯑꯩ ꯉꯁꯤꯗꯤ ꯑꯩꯈꯣꯏ ꯆꯝꯐꯨꯠꯀ ꯌꯦꯟꯒ ꯆꯥꯏ
ꯆꯝꯐꯨꯠꯀ ꯌꯦꯟꯒ ꯆꯥꯏꯌꯦ
ꯍꯣꯏ ꯅꯣꯏꯗꯤ
ꯑꯩꯈꯣꯏꯗꯤ ꯎꯝ ꯀꯩꯅꯣ ꯀꯔꯤꯕꯥ ꯀꯩꯅꯣꯗꯣ ꯑꯁ ꯈꯥꯃꯦꯟ ꯑꯁꯥꯡꯕꯗꯣ ꯑꯆꯧꯕꯗꯣ
ꯍꯣꯏ ꯍꯣꯏ ꯍꯣꯏ ꯈꯪꯉꯦ ꯈꯪꯉꯦ ꯈꯪꯉꯦ ꯈꯥꯃꯟ ꯑꯁꯥꯡꯕ ꯍꯥꯏꯔ ꯂꯣꯏꯔꯦ
ꯑꯗꯨꯒ ꯀꯩꯅꯣ ꯇꯣꯃꯦꯇꯣꯗꯣ ꯑꯗꯨꯒ ꯑꯂꯨꯒ ꯀꯥꯡꯁꯣꯏ ꯂꯩꯔꯦꯗꯅ ꯑꯗꯨꯒꯥ ꯃꯨꯔꯧꯛ ꯃꯦꯠꯄ ꯑꯃ ꯍꯥꯎꯋꯦ
ꯑꯣ ꯈꯥꯃꯦꯟ ꯃꯣꯔꯣꯛ ꯃꯦꯠꯄꯗꯨꯁꯨ ꯍꯥꯎꯕ꯭ꯔꯥ ꯈꯥꯃꯦꯟꯒ ꯃꯣꯔꯣꯛ ꯃꯦꯠꯄꯗꯣ ꯈꯥꯃꯦꯟꯗꯣ
ꯍꯥꯎꯕꯅꯤ
ꯃꯩꯗ ꯉꯥꯏꯍ ꯈꯔ ꯉꯥꯟꯊꯣꯛꯑꯒ ꯃꯦꯠꯄꯗꯣ ꯌꯥꯝ ꯊꯤ ꯍꯥꯎꯕꯅꯦ
ꯑꯗꯨꯒ ꯀꯩꯅꯣꯒ ꯆꯥꯕ ꯆꯅꯝꯗꯣ ꯆꯅꯝꯒ ꯀꯣꯜꯂ ꯆꯥ ꯁꯝꯇꯤ ꯍꯥꯎꯕꯅꯦ ꯑꯗꯣ ꯍꯛꯆꯥꯡꯁ ꯐꯠꯇꯤ ꯐꯠꯇꯦꯕꯀꯣ ꯃꯅꯤꯡꯗ ꯋꯥ ꯌꯥꯝ ꯇꯥꯏꯕꯣ
ꯑ
ꯍꯛꯆꯥꯡꯗꯣ ꯍꯛꯆꯥꯡꯗ
ꯍꯛꯆꯥꯡꯒꯤ ꯑꯖꯤꯅꯥ ꯃꯇꯣꯇꯣꯗꯣ ꯍꯛꯆꯥꯡꯒꯤ ꯌꯥꯝ ꯐꯠꯇꯦꯕ ꯑꯗꯣ
ꯍꯛꯆꯥꯡꯒꯤꯗꯤ ꯌꯥꯝ ꯐꯠꯇꯦ ꯑꯗꯨꯏꯁꯨ ꯑꯩ ꯌꯥꯝ ꯇꯧꯋꯦ ꯍꯥꯎꯗꯤ ꯍꯥꯎꯕꯅꯤ ꯑꯖꯤꯅ ꯐꯣꯇꯣ ꯍꯥꯞꯄꯒꯁꯨ ꯀꯃꯦꯟꯗꯨꯗ ꯈꯃꯡꯗ ꯌꯥꯝ ꯀꯩꯅꯟꯅ ꯇꯧꯒꯅꯤ
ꯎꯝ ꯑꯅꯤꯕꯤꯁꯤꯡꯁꯦ ꯄꯨ꯭ꯔꯥꯕꯦꯔꯥꯅꯤ
ꯄꯨꯔꯥ ꯦꯔꯅꯤꯍꯦ ꯇ ꯆꯂꯣ
ꯌꯥꯗꯦ ꯄꯨꯔꯥ ꯚꯦꯔꯥ ꯅꯦ
ꯌꯥꯗꯀꯣ ꯌꯥꯗꯀꯣ
ꯌꯥꯗꯤ
ꯕꯣꯒ ꯑꯁꯦ ꯌꯦꯡꯅꯤꯡꯕ ꯐꯥꯎꯗꯦ ꯉꯁꯤꯁꯦ ꯀꯩꯒꯤꯅꯣ ꯈꯪꯗꯦ
ꯎꯝ ꯄꯣꯔꯇꯨꯒꯜ ꯑꯥꯔꯖꯦꯟꯇꯤꯅꯥ ꯃꯣꯏꯗꯤ ꯀ ꯀ ꯅꯨꯣꯃꯤꯠꯇ ꯁꯥꯟꯅꯒꯅꯤ
ꯄꯣꯔꯇꯨꯒꯜꯅ ꯗꯦꯠ ꯊ꯭ꯔꯤꯗ ꯂꯩꯔꯦꯗꯅ
ꯀꯔꯤ ꯃꯇꯝꯗ ꯂꯩꯒꯦ ꯑꯃꯨꯛꯀ
ꯎꯝ ꯄꯣꯔꯇꯨꯒꯥꯜꯗꯣ ꯄꯨꯡ ꯑꯍꯨꯝ ꯃꯈꯥꯏꯔꯥ
ꯎꯝ ꯎꯝ
ꯄꯣꯔꯇꯨꯒꯜꯗꯨꯇꯨꯜ ꯅꯠꯇꯦ ꯅꯠꯇꯦ ꯅꯠꯇꯦ ꯄꯣꯔꯇꯨꯒꯜꯗꯣ ꯄꯨꯡ ꯃꯔꯤ ꯃꯈꯥꯏꯗꯅꯦ ꯗꯦꯠ ꯊ꯭ꯔꯤꯗ
ꯑꯌꯨꯛꯀꯤ
ꯑ ꯑꯌꯨꯛꯀꯤ ꯄꯨꯡ ꯑꯍꯨꯝ ꯃꯔꯤ ꯃꯈꯥꯏ ꯑꯌꯨꯛꯀꯤ
ꯑ ꯁꯦꯟꯃꯜꯂꯦꯗꯕꯅꯥꯅ ꯌꯦꯡꯕꯉ
ꯉꯟꯇꯥ ꯑꯗꯨꯒ ꯑꯥꯔꯖꯦꯟꯇꯤꯅꯥꯅ ꯄꯨꯡ ꯑꯍꯨꯝ ꯃꯈꯥꯏ ꯑꯌꯨꯛ ꯉꯟꯇꯥ ꯄꯨꯡ ꯗꯦꯠ ꯗꯦꯠ ꯐꯣꯔꯗ ꯐꯠꯖꯔꯦ
ꯑꯥ ꯑꯁ ꯉꯁꯤ ꯅꯨꯃꯤꯠꯁꯦ ꯋꯥꯔꯤ ꯁꯥꯟꯅꯕ ꯑꯃꯐꯥꯎ ꯐꯪꯗꯦ ꯅꯪ ꯅꯪꯗꯤ ꯋꯥꯔꯤ ꯁꯥꯟꯅꯕ꯭ꯔꯥ
ꯑ ꯁꯅꯗꯗ ꯒꯌ꯭ꯥꯟ ꯇꯥꯗꯦꯗꯥ ꯅꯪ ꯉꯁꯤ ꯀꯥꯏ ꯀꯥꯏ ꯆꯠꯂꯨꯔꯒꯦ ꯊꯕꯛ ꯆꯠꯂꯨꯕ꯭ꯔꯣ
ꯍꯥꯥ
ꯊꯕꯛ ꯆꯠꯂꯨꯔꯕ꯭ꯔꯥ ꯍꯥꯏꯕ
ꯆꯠꯂꯦ ꯊꯕꯥꯛ ꯆꯠꯂꯦ ꯍꯜꯂꯛꯑꯦ ꯆꯥꯛ ꯆꯥꯔꯦ ꯑꯗꯣ ꯉꯁꯤꯒꯤ ꯏꯔꯨꯗ꯭ꯔꯤ ꯍꯣꯔꯦꯟ ꯏ ꯇꯨꯝꯃꯝ ꯗꯥꯏꯗ ꯂꯨꯒꯅꯤ ꯌꯥꯝ ꯋꯥꯏ ꯊꯕꯛ ꯇꯧꯕꯁꯦ ꯅꯪꯗꯤ ꯉꯁꯤ ꯀꯔꯤ ꯇꯧꯔꯦ ꯅꯨꯃꯤꯠ ꯆꯨꯞꯄ
ꯑꯩꯗꯤ ꯉꯁꯤꯗꯤ ꯃꯤꯔꯦꯝ ꯑꯣꯏꯔ ꯂꯩ ꯉꯁꯤꯗꯤ ꯌꯨꯝꯗ
ꯐꯥꯏꯗ ꯃꯤꯔꯦꯝ ꯑꯣꯏꯕꯁꯨ
ꯑꯌꯨꯛ ꯍꯧꯒꯠꯂꯦ ꯍꯛꯆꯥꯡ ꯁꯥꯖꯦꯜ ꯋꯥꯀꯤꯡ ꯆꯠꯂꯦ
ꯁꯦꯁ ꯋꯥꯔꯤꯁꯦ
ꯄꯤꯕꯅꯤꯅ ꯕꯣꯜ ꯁꯥꯟꯅꯕꯗꯤ ꯗꯦꯠ ꯐꯣꯔꯇꯤꯟꯗꯒꯤ ꯍꯧꯗꯣꯏꯅꯦꯕ ꯑꯗꯨꯒꯤ
ꯎꯝ
ꯑꯗꯨꯝ ꯆꯠꯂꯦ ꯐꯤꯠꯅꯦꯁ ꯐꯤꯠꯅꯦꯁ ꯈꯔ ꯇꯥꯟꯅꯍꯧꯗ꯭ꯔꯗꯤ ꯌꯥꯗꯦꯕ ꯍꯌꯦꯡ ꯑꯃꯨꯛ ꯁꯥꯟꯅꯕ ꯍꯧꯔꯀꯥꯟꯗ ꯐꯤꯠꯅꯦꯁ ꯌꯥꯎꯔꯗꯤ ꯑꯃꯨꯛ
ꯍꯣ ꯍꯣꯏ
ꯅꯪ ꯕꯦꯟꯁꯇ ꯐꯝꯕꯤꯔꯣ ꯑꯃꯨꯛ ꯇꯧꯔꯛꯀꯅꯦꯕ ꯑꯩꯉꯣꯟꯗꯀꯣ
ꯏꯁ ꯋꯥꯔꯤꯁꯦ
ꯑꯗꯨ ꯑꯗꯨꯒꯨꯝꯕꯗ ꯑꯗꯨꯒꯤ ꯑꯗꯨꯒꯨꯝꯕꯗ ꯇꯟꯕꯒꯤ
ꯎꯝ ꯑꯗꯣ ꯅꯪꯒꯤ ꯁꯛꯇꯨꯗꯤ ꯀꯩꯅꯣ ꯇꯧꯋꯦꯍꯦ ꯕꯦꯕꯤ ꯕꯦꯕꯤꯒꯤ ꯐꯦꯁꯅꯦ
ꯑꯩꯔꯣ ꯑꯩꯅ ꯍꯥꯏꯗ꯭ꯔꯥ ꯁ꯭ꯋꯤꯠ ꯁꯤꯛꯁꯇꯤꯟ ꯃꯥꯟꯕꯅꯦ ꯑꯩꯈꯣꯏꯗꯤ ꯍꯥꯏꯗ꯭ꯔꯥ ꯅꯪꯉꯣꯟꯗ
ꯃꯥꯜꯂꯦ ꯃꯥꯜꯂꯦ ꯆꯤꯆꯦꯅꯦ ꯑꯩꯈꯣꯏꯗꯤ ꯆꯤꯆꯦ ꯀꯧ ꯀꯣ
ꯍꯥꯥ
ꯆꯤꯆꯦ ꯀꯧꯑꯣ
ꯀꯧꯔ ꯂꯣꯏꯔꯦ ꯀꯩꯅꯣ
ꯈꯣꯏꯗꯤ ꯆꯤꯆꯦꯅꯤꯅꯀꯣ
ꯍꯣꯏ ꯍꯣꯏ ꯍꯣꯏ
ꯀꯩꯕ ꯅꯪ ꯆꯍꯤꯗꯣ ꯀꯌꯥꯅꯦꯕ ꯍꯥꯏꯈꯤꯕꯗꯣ ꯀꯥꯎꯕꯨ ꯀꯥꯎꯔꯦ
ꯀꯨꯟꯃꯔꯤ ꯀꯨꯟꯃꯔꯤ
ꯆꯍꯤ ꯑꯃꯈꯛꯇ ꯍꯟꯕꯅꯦꯗ ꯑꯩꯅ ꯆꯍꯤ ꯑꯃꯈꯛꯇ ꯍꯜꯂꯁꯨ ꯆꯤꯆꯦ ꯀꯧꯑꯣꯀꯣ ꯈꯨꯝꯕꯤꯒꯦ
ꯀꯧꯔ ꯂꯣꯏꯔꯦ ꯀꯩꯅꯣ ꯑꯗꯨꯕꯨꯗꯤ
ꯑꯗꯨꯅꯤꯕ ꯑ
ꯀꯣ ꯄꯦꯂꯣ ꯄꯦꯂꯣ ꯄꯦꯂꯣ
ꯆꯤꯆꯦ ꯀꯥꯏꯅ ꯎꯝ ꯋꯥ ꯉꯥꯡꯅꯤꯡꯗꯦ ꯍꯩꯅꯗꯦꯍꯦ ꯀꯔꯤꯅꯣꯅꯦ ꯈꯨꯍꯥꯏꯗꯣ ꯌꯥꯝ ꯄꯛꯇꯦ ꯑꯠꯆꯥ
ꯆꯤꯆꯦ
ꯅꯪ ꯃꯤ ꯎꯁꯤꯠꯇꯕ
ꯌꯥꯝꯅ ꯅꯩꯕ ꯁꯥꯏꯌꯦꯕ ꯃꯁꯤ ꯃꯤꯁꯦ ꯐꯨꯗꯠꯂ ꯈꯪꯗꯣꯏꯅꯦ ꯌꯥꯝ ꯊꯤ ꯅꯩꯕ ꯌꯥꯝ ꯁꯥꯕ ꯋꯥꯅꯤꯗ
ꯑꯩꯔꯣ ꯍꯥꯏꯁꯦ ꯑꯩꯔꯣ ꯅꯩꯔꯤꯁꯦ
ꯍꯣꯏꯃꯦ ꯅꯪꯅꯦ ꯅꯩꯔꯤꯁꯦ꯫
ꯏꯁ ꯑꯩꯅ ꯀꯔꯤꯗ ꯅꯩꯒꯦ ꯋꯥꯎ ꯑꯩꯅ ꯅꯩꯔꯕꯀꯣ ꯎꯝ ꯅꯩꯅꯤ
ꯐꯖꯔꯦ ꯑꯗꯩꯗꯤ
ꯐꯖꯕꯅꯦ ꯈꯪꯗ꯭ꯔꯣ ꯅꯆꯦꯗꯧꯅ ꯐꯖꯕꯔꯣ ꯅꯪꯗꯤ ꯅꯆꯦꯅꯦ ꯀꯩꯗꯧꯔꯒꯦ
ꯋꯥꯎ ꯌꯥꯝꯅꯩ
ꯅꯆꯦꯅ ꯊꯤꯕ ꯌꯥꯕ꯭ꯔꯣ
ꯊꯤꯗ
ꯑꯠꯆꯥ ꯅꯪꯒꯤꯗꯨꯗꯤ ꯎꯁꯤꯠꯇꯕꯅꯤꯗ ꯑꯩꯉꯣꯟꯗ
ꯀꯩꯅꯣ ꯏꯆꯦ ꯊꯤꯗꯦ ꯍꯥꯏꯔꯒ ꯀꯩꯅꯣꯅꯦ
ꯅꯪ ꯊꯤꯗ ꯍꯥꯏꯔꯒ
ꯊꯤꯗꯦ ꯍꯥꯏꯕꯅꯦꯍꯦ
ꯏꯁ ꯅꯪ ꯑꯗꯨꯃꯥꯏ ꯍꯥꯏꯅꯨꯀꯣ
ꯏꯆꯦꯕꯨ ꯀꯃꯥꯏꯅ ꯊꯤ ꯑꯩꯅ ꯍꯥꯏꯗꯣꯏꯅꯣ ꯅꯅꯥꯎ ꯑꯩꯅ
ꯎꯝ ꯃꯥꯅꯤ ꯅꯠꯆꯦ ꯑꯩꯉꯣꯟꯗ ꯊꯤ ꯍꯥꯏꯔꯗꯤ ꯅꯪ ꯆꯩ ꯆꯥꯅꯤꯕ ꯑꯩꯁ
ꯏꯆꯦꯅ ꯐꯖꯗ꯭ꯔꯗꯤ ꯅꯅꯥꯎꯈꯣꯏꯗꯤ ꯑꯁ ꯐꯖꯗ꯭ꯔꯦꯍꯦ
ꯀꯩꯕꯥ
ꯏꯆꯦ ꯈꯣꯏꯅꯐꯥꯎ ꯊꯤꯔꯦ ꯍꯥꯏꯔꯗꯤ ꯅꯅꯥꯎ ꯍꯣꯏꯗꯤ ꯑꯁ ꯌꯦꯡꯐꯝ ꯈꯪꯉꯔꯣꯏ
ꯏꯅꯥꯎꯁꯨ ꯐꯖꯩꯗ ꯍꯦꯟꯁꯝꯅꯤꯗ ꯍꯦꯟꯁꯝ
ꯈꯣꯏꯗꯤꯅꯦ ꯑꯩꯒꯤ ꯁꯛꯁꯦ ꯑꯗꯨꯃꯥꯏ ꯑꯗꯨꯝ ꯂꯩꯔꯗꯤ ꯐꯗꯧꯅꯤꯗ
ꯎꯝ ꯑꯗꯨꯝ ꯂꯩꯅꯤꯗ ꯀꯩꯁꯨ ꯍꯟꯅꯨꯔꯣꯏꯗ
ꯅꯠꯇꯦ ꯑꯩꯒꯤ ꯑꯩꯒꯤ ꯁꯛꯁꯦ ꯑꯩꯒꯤ ꯁꯛꯁꯦ ꯑꯩꯅ ꯇꯔꯥ ꯆꯍꯤ ꯇꯔꯥꯃꯔꯤ ꯁꯨꯔꯛꯄꯗꯒꯤ ꯍꯧꯖꯤꯛ ꯐꯥꯎ ꯂꯩꯔꯛꯏꯁꯦ ꯍꯣꯡꯗꯦ ꯐꯦꯁ ꯐꯦꯁꯤꯌꯦꯜꯗꯣ ꯍꯣꯡꯗꯦ
ꯑꯗꯨꯅꯦ ꯑꯩꯁꯦ ꯅꯪ ꯀꯩꯅꯣ ꯌꯦꯡꯕ ꯀꯥꯟꯗ ꯃꯁꯛ ꯌꯦꯡꯕ ꯀꯥꯟꯗ ꯍꯥꯏꯗꯤ ꯅꯪ ꯑꯩꯉꯣꯟꯗ ꯀꯩꯅꯣꯝꯃ ꯍꯥꯏꯔꯛꯏꯗꯅ ꯑꯩꯗꯤ ꯑꯥꯏ ꯖꯤ ꯒꯤꯗꯣ
ꯑ
ꯑꯗ ꯆꯪꯕ ꯀꯥꯟꯗ ꯑꯩꯗꯤ ꯅꯁꯛꯇꯣ ꯑꯗꯨꯝ ꯆꯞ ꯃꯥꯟꯅꯩꯕꯀꯣ ꯍꯥꯏꯗꯤ ꯅꯪꯅꯗꯤ ꯅꯪ ꯅꯪꯅ ꯀꯩꯅꯣꯗ ꯑꯝ ꯀꯩꯕ ꯋꯥꯆꯦꯞꯇꯥ ꯃꯁꯛ ꯍꯥꯞꯄꯗꯣ ꯑꯗꯨꯒꯤ ꯁꯛꯇꯨꯒ ꯍꯧꯖꯤꯛ ꯍꯧꯖꯤꯛꯀꯤ ꯁꯛꯀ ꯆꯞ ꯃꯥꯟꯅꯩꯌꯦ
ꯑꯗꯨꯅꯤ ꯍꯣꯡꯗꯕꯅꯦꯕ ꯑꯗꯨ ꯏꯃꯥꯟꯅꯕꯁꯤꯡꯅꯕꯣ ꯑꯩꯕꯨ ꯚꯥꯏ ꯅꯪꯒ ꯀꯩꯀꯩ ꯇꯩꯒꯦ ꯍꯥꯏꯔꯤꯅꯦ ꯑꯗꯣ ꯑꯩ ꯑꯩꯅ ꯑꯩꯗꯤ ꯚꯥꯏ ꯑꯩ ꯀꯩꯅꯣ ꯇꯩꯕꯩꯅꯦꯅ ꯍꯥꯏꯕ ꯑꯩ ꯑꯉꯥꯡꯒꯤ ꯇꯩꯏꯕ ꯖꯦꯅ ꯍꯧꯕꯗꯣ
ꯑꯥ
ꯑꯗꯨ ꯇꯩꯕꯅꯦꯕ ꯑꯩꯖꯦ
ꯑꯦ ꯃꯊꯪ ꯃꯊꯪ ꯃꯊꯪ ꯍꯪꯪꯂꯛꯗꯤ ꯀꯣꯔꯤꯌꯟꯒꯤ ꯇꯩ ꯍꯥꯏꯌꯣ ꯃꯥꯟꯒꯅꯤ
ꯃꯊꯪ ꯃꯊꯪ ꯃꯊꯪ ꯑꯦ ꯃꯊꯪ ꯍꯥꯏ ꯕꯣꯜ ꯁꯥꯟꯅꯕ ꯃꯇꯝꯗꯗꯤ ꯑꯃꯨꯛ ꯎꯝ ꯅꯨꯡꯁꯥꯒꯤꯗꯣ ꯃꯨꯛ ꯇꯩꯌꯦ ꯅꯨꯡꯁꯥꯒꯤ ꯇꯩꯅꯕꯗꯣ ꯑꯃꯨꯛ ꯇꯩ ꯑꯗꯨ ꯇꯩꯕꯗꯩꯅꯦ ꯑꯩꯅꯥ ꯃꯨꯁꯨꯛ ꯃꯨꯔꯤꯗꯣ ꯅꯪꯅ ꯆꯪꯕꯗ ꯑꯃ ꯑꯩꯅ ꯐꯨꯔꯤꯠ ꯑꯁ ꯌꯥꯝ ꯉꯥꯡꯕ ꯑꯃ ꯍꯥꯞꯄꯝꯅꯤ
ꯎꯝ ꯍꯥꯄ ꯃꯗꯤ ꯎ
ꯕꯣꯜ ꯁꯅꯥꯕꯒꯤ ꯏꯃꯨ ꯃꯨꯔꯒ ꯂꯩꯔꯝꯒꯅꯤ ꯑꯗꯨ ꯃꯇꯝꯗꯒꯤ ꯇꯩꯕꯥꯅꯦꯅ ꯑꯗꯨꯝ ꯑꯗꯨ ꯃꯇꯝꯗꯨꯗ ꯑꯩ ꯄꯣꯛꯈ꯭ꯔꯦꯕ ꯑꯗꯨꯒꯤ ꯐꯨꯔꯤꯠ ꯂꯤꯠꯂꯤꯕ ꯃꯇꯝꯗꯣ ꯑꯗꯨꯗꯩ ꯇꯣꯛꯈ꯭ꯔꯦꯕ ꯑꯩꯈꯣꯏ
ꯑꯗꯨꯗꯤ ꯇꯩꯗꯕ ꯁꯨꯡꯌꯥ ꯌꯥꯔꯣꯏ ꯅꯪꯅꯀꯣ ꯍꯥꯏꯗꯤ ꯏꯃꯨꯡꯗ ꯂꯩꯔꯀꯥꯟꯗ ꯅꯨꯡꯁꯥ ꯊꯣꯛꯄꯗ ꯇꯩꯕꯗꯣ ꯏꯃꯨꯡ ꯗ ꯂꯩꯕ ꯀꯥꯟꯗꯁꯨ ꯇꯩꯌꯣꯕꯀꯣ ꯍꯥꯏꯗꯤ ꯑꯗꯨꯅ ꯌꯥꯝ ꯑꯩꯈꯣꯏꯕꯨ ꯄ꯭ꯔꯣꯇꯦꯛ ꯌꯥꯝ ꯇꯧꯕꯅꯦꯕ ꯏꯃꯨꯡꯗ ꯂꯩ ꯍꯥꯏꯔꯒ ꯑꯩꯈꯣꯏꯅꯗꯤ